ꯍꯜꯂꯣ
ꯎꯝ
ꯇꯥꯕ꯭ꯔꯣ?
ꯑꯧ ꯑꯧ ꯇꯥꯏ ꯇꯥꯏ꯫
ꯀꯩꯗꯧꯔꯤꯅꯣ?
ꯐꯝꯃꯒ ꯂꯩꯌꯦ ꯫
ꯆꯥꯛ ꯆꯥꯕ ꯂꯣꯏꯔꯒ
ꯆꯥꯈ꯭ꯔꯦ꯫
ꯀꯔꯤ ꯑꯍꯥꯎꯕ ꯆꯥꯈ꯭ꯔꯒꯦ?
ꯎꯝ ꯀꯥꯡꯁꯣꯏ ꯆꯥꯏ꯫
ꯍꯥꯎꯋꯦ ꯍꯥꯏꯕ ꯇꯥꯔꯦ ꯑꯗꯨꯗꯤ‌
ꯎꯝ ꯎꯁꯣꯏ ꯎꯁꯣꯏꯁꯨ ꯌꯥꯎꯋꯤ ꯎꯁꯣꯏ ꯁꯤꯡꯖꯨꯁꯨ꯫
ꯑꯠꯆꯥ ꯌꯥꯏꯅꯦ꯫
ꯎꯝ ꯅꯣꯏꯗꯤ ꯆꯥꯈ꯭ꯔꯕ꯭ꯔꯥ?
ꯆꯥꯈ꯭ꯔꯦ ꯑꯩꯁꯨ ꯍꯣꯏ ꯫
ꯎꯝ ꯀꯔꯤ ꯏꯟꯖꯥꯡ ꯆꯥꯔꯒꯦ ꯉꯁꯤꯗꯤ?
ꯑꯁ ꯏꯟꯁꯥꯡꯁꯦ ꯃꯃꯤꯡꯁꯦ ꯈꯔ ꯂꯨꯋꯦꯅꯦ ꯀꯔꯤꯍꯥꯏꯁꯤꯔꯥ ꯕꯤꯟꯖꯥꯜ ꯂꯤꯞ ꯕꯤꯟꯖꯥꯜ ꯂꯤꯞ ꯆꯥꯏ꯫
ꯑꯦ ꯑꯗꯨ ꯀꯃꯥꯏ ꯆꯥꯕ꯭ꯔꯣ?
ꯑꯦ ꯊꯣꯡꯒ ꯆꯥꯗꯣꯏꯅꯤ꯫
ꯑꯗꯨ ꯈꯥꯗꯕ꯭ꯔꯕ?
ꯈꯥ ꯈꯥꯗꯦꯗ
ꯑꯁ ꯑꯩꯗꯤ ꯆꯥꯗ꯭ꯔꯤꯕꯅꯤꯅ ꯈꯪꯗꯔ꯭ꯦꯗ꯫
ꯑꯦ ꯉꯁꯤꯐꯥꯎ ꯆꯥꯗ꯭ꯔꯤ
ꯆꯥꯗ꯭ꯔꯤꯌꯦ
ꯑꯗꯨꯗꯤ ꯍꯦꯟꯃꯟꯗ꯭ꯔꯣ ꯌꯥꯝ ꯍꯥꯎꯕꯅꯦ ꯑ ꯀꯔꯤ ꯍꯥꯏꯁꯤꯔ ꯁꯨꯛꯅꯥ ꯅꯥꯔꯣꯏ
ꯄꯤꯌꯣꯔ ꯈꯥꯗꯦꯗ ꯑ ꯈꯤꯇꯪꯕꯨꯗꯤ ꯈꯥꯏꯗ ꯑꯗꯣ ꯀꯌꯥ ꯈꯥꯗꯦꯕ꯫
ꯎꯝ ꯌꯦ ꯎꯝ ꯀꯔꯤ ꯀꯔꯤ ꯍꯥꯞꯄꯒ ꯊꯣꯡꯕ꯭ꯔꯣ ꯑꯗꯨꯕꯨ
ꯏꯁꯤꯡ ꯍꯥꯞꯅꯤ ꯉꯥꯔꯤ ꯍꯥꯞꯅꯤ
ꯍꯍ ꯏꯁꯤꯡ ꯍꯥꯞꯀꯅꯤ ꯀꯥꯏꯅ ꯑꯍ ꯍꯥ ꯍꯥ
ꯆꯨꯝꯗ꯭ꯔꯣ ꯑꯗꯨꯁꯨ
ꯎꯝ ꯑꯍꯦ ꯌꯥꯏ ꯌꯥꯏ ꯍ ꯍ ꯂꯣꯏ ꯁꯨꯅ ꯍꯥꯏꯔꯛꯑꯣ ꯀꯥꯏꯗꯩ
ꯁꯤꯡ ꯍꯥꯞꯄꯤ ꯑꯗꯣ ꯑꯥ ꯀꯩ ꯍꯥꯏꯁꯦ ꯏꯟꯁꯥꯡꯗꯣ ꯍꯥꯞꯄꯤ ꯍꯥꯞꯄꯤ ꯊꯨꯝ ꯍꯥꯞꯄꯤ ꯇꯤꯜꯂꯧ ꯍꯥꯞꯄꯤ
ꯊꯣꯡ ꯁꯦ ꯑꯃꯨꯛꯀ ꯂꯣꯏ ꯄꯟꯕ ꯌꯥꯎꯔꯦꯅꯦ ꯇꯧꯔꯤꯁꯦ
ꯎꯝ
ꯑꯈꯣꯏꯗꯤ ꯁꯨꯛꯆꯥ ꯆꯥꯗ꯭ꯔꯤ ꯃꯥꯒꯤ ꯃꯅꯥꯗꯨꯗꯤ ꯆꯥꯗ꯭ꯔꯤꯑꯕ
ꯑꯣ ꯌꯥꯝ ꯍꯥꯎꯕꯅꯦ ꯁꯨꯡꯅꯥ ꯅꯥꯔꯔꯣꯏ ꯇꯥꯕ꯭ꯔꯣ ꯍꯥꯎ ꯍꯜꯂꯣ
ꯇꯥꯕ꯭ꯔꯣ
ꯇꯥꯏꯌꯦ ꯍꯧꯖꯤꯛꯇꯤ ꯇꯥꯗꯕ꯭ꯔꯣ
ꯀꯅꯥꯒ ꯋꯥꯔꯤ ꯁꯥꯔꯤꯅꯣ ꯅꯪꯗꯣ
ꯏꯃꯥꯟꯅꯕ ꯀꯥꯎꯔꯝꯃꯤꯅꯦ ꯑꯩꯗꯣ
ꯎꯝ ꯆꯩ ꯆꯥꯅꯤꯀꯣ
ꯆꯩꯅ ꯀꯜꯂꯛꯑꯣꯔꯥ ꯅꯪ ꯍꯥ
ꯀꯩꯁꯨ ꯇꯧꯋꯤꯗ
ꯎꯝ ꯎꯝ ꯎꯝ ꯑꯩ ꯈꯪꯉꯦꯀꯣ ꯇꯥꯏꯌꯦꯀꯣ ꯐꯖꯅ
ꯉꯥꯏ ꯑꯣ ꯀꯩ ꯍꯥꯏꯁꯦ ꯊꯥꯖꯕ ꯀꯩ ꯍꯥꯏꯔꯣ ꯊꯥꯖꯕ ꯀꯜꯂꯣ ꯍꯥꯏꯇꯥꯔꯦ
ꯏꯁ ꯏꯁ ꯀꯔꯤ ꯊꯥꯖꯗꯣꯏꯕ ꯍꯥꯏꯁꯦ
ꯀꯔꯤꯁꯨ ꯇꯧꯔꯔꯣꯏ ꯍꯥꯏꯕ
ꯎꯝ ꯎꯝ ꯎꯝ ꯍꯣꯏ ꯍꯣꯏ ꯑꯣꯖꯥꯅ ꯍꯥꯏꯕ ꯑꯩ ꯊꯥꯖꯔꯒꯦꯀꯣ
ꯍꯣꯏꯅꯦ ꯑꯗꯨꯃꯥꯏꯅ ꯍꯥꯏꯗꯤ ꯅꯨꯡꯁꯤꯗ ꯑꯥ ꯀꯅꯥ ꯀꯅꯥ ꯂꯩꯒꯦ ꯁꯣꯝꯗꯤ
ꯃꯤ ꯑꯍꯨꯝ ꯂꯩꯩ
ꯑꯥ ꯈꯨꯨꯟꯗꯔꯣ
ꯑꯪꯀꯜꯅꯦ ꯑꯩꯈꯣꯏ ꯑꯍꯨꯝ
ꯑꯠꯁꯥ
ꯍꯧꯔꯦꯟꯗꯤ ꯕꯣꯜ ꯌꯦꯡꯗꯣꯏꯔꯣ ꯅꯪꯁꯨ
ꯍꯣꯏ ꯌꯦꯡꯅꯤ
ꯄꯨꯡ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
ꯕꯥꯔꯣ ꯃꯈꯥꯏꯗ ꯂꯩꯕ꯭ꯔꯥ
ꯄꯨꯡ ꯑꯅꯤ ꯃꯈꯥꯏꯒ ꯄꯨꯡ ꯇꯔꯨꯛ ꯃꯈꯥꯏ
ꯎꯝ ꯇꯔꯨꯛ ꯃꯈꯥꯏ ꯇꯔꯨꯛ ꯃꯈꯥꯏꯗꯨꯁꯨ ꯑꯁ ꯆ꯭ꯔꯆ ꯀꯥꯕ ꯇꯥꯏꯃꯤꯡꯅꯤꯅꯦ
ꯃꯥꯅꯦ ꯍꯟꯗꯛꯁꯦ ꯆ꯭ꯔꯆ ꯈꯔ ꯂꯦꯞꯄ ꯇꯥꯔꯦ
ꯑꯁ ꯑꯁ ꯆꯥꯟꯁ ꯂꯥꯎꯕ꯭ꯔꯥ ꯈꯪꯗ꯭ꯔꯦꯗ
ꯃꯥꯅꯦ ꯑꯁ ꯍꯟꯗꯛꯁꯦ ꯑꯁ ꯇꯨꯝꯗꯕꯗꯣ ꯀꯨꯏꯔꯦꯅꯦ ꯐꯖꯅ ꯇꯨꯝꯗ꯭ꯔꯦꯕ
ꯑꯗꯨꯅꯦ ꯍꯥꯏꯗꯤ ꯕꯣꯜ ꯂꯥꯛꯄꯁꯨ ꯈꯔ ꯉꯟꯅ ꯂꯥꯛꯑꯗꯤ ꯐꯗꯣꯏꯕ ꯃꯣꯏꯒꯤ ꯇꯥꯏꯃꯤꯡꯗꯣ ꯄꯨꯡ ꯕꯥꯔꯣ ꯃꯈꯥꯏ ꯄꯨꯡ ꯇꯔꯥ ꯃꯈꯥꯏ ꯄꯨꯡ ꯑꯅꯤ ꯑꯍꯨꯝ ꯑꯗꯨꯋꯥꯏꯗ ꯑꯗꯨꯝ ꯂꯥꯛꯑꯦꯕ ꯇꯨꯝꯕ ꯐꯥꯎ ꯐꯪꯗ꯭ꯔꯕꯅꯤꯅꯦ ꯕꯣꯜ ꯌꯦꯡꯕ ꯃꯤꯗꯤ ꯑꯩꯗꯤ ꯑꯗꯨꯝ ꯇꯨꯝꯃꯤꯗ ꯃꯣꯕꯥꯏꯜꯗ ꯌꯦꯡꯒꯦ ꯇꯧꯕꯗꯣ ꯅꯦꯠꯋꯥꯛꯁꯨ ꯅꯨꯡꯉꯥꯏꯇꯕ
ꯁꯦ ꯑꯗꯨꯗꯤ ꯅꯨꯡꯉꯥꯏꯌꯦꯅꯦ ꯑꯩꯈꯣꯏꯗꯤ ꯕꯣꯜꯕꯨ ꯌꯦꯡꯉꯗꯤ ꯇꯨꯝꯗ꯭ꯔꯦ
ꯎꯝ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
ꯇꯤꯚꯤꯗ ꯌꯦꯡꯕꯅꯗꯤ ꯍꯦꯟꯅ ꯅꯨꯡꯉꯥꯏꯒꯅꯤ
ꯎꯝ ꯆꯥꯎꯁꯨ ꯈꯔ ꯆꯥꯎꯋꯤꯅ ꯐꯣꯟꯁꯤꯗꯤ ꯌꯥꯝ ꯄꯤꯛꯏ ꯌꯦꯡꯕ ꯅꯨꯡꯉꯥꯏꯇꯦ
ꯏꯕꯣꯞ ꯑꯇꯣꯞꯄ ꯃꯤꯁꯤꯡꯅ ꯑꯗꯨꯝ ꯄꯨꯟꯅ ꯌꯦꯡꯗꯤ ꯅꯨꯡꯉꯥꯏꯗꯅ ꯏꯟꯇꯔꯦꯁꯁꯨ ꯂꯩꯗꯅ
ꯑꯗꯨꯁꯨ ꯈꯔ ꯆꯨꯝꯃꯤꯅꯦ
ꯎꯝ ꯑꯩꯈꯣꯏ ꯏꯇꯣꯝꯇ ꯌꯦꯡꯕꯗꯤ ꯅꯨꯡꯉꯥꯏꯇꯕꯅꯤ ꯃꯤ ꯄꯨꯟꯅ ꯌꯦꯡ ꯀꯥꯟꯅ ꯅꯨꯡꯉꯥꯏꯕꯅꯦ
ꯍꯣꯏ ꯇꯤꯚꯤꯗ ꯌꯦꯡꯕꯗꯤ ꯃꯤ ꯌꯥꯝꯃꯦ ꯅꯨꯡꯉꯥꯏ
ꯎꯝ ꯑꯗꯨꯅꯦ ꯃꯤ ꯈꯔꯅ ꯅꯣꯛꯑꯒ ꯂꯥꯎꯔꯒ ꯑꯁ ꯃꯥ ꯂꯩꯕꯗꯣ ꯑꯩꯈꯣꯏ ꯕꯣꯔꯤꯡ ꯆꯨꯕꯁꯨ ꯂꯣꯏ ꯐꯍꯟꯕꯅꯦꯕ ꯇꯨꯝꯅꯤꯡ ꯒꯁꯨ ꯂꯩꯇꯕꯅꯦꯕ
ꯎꯝ ꯃꯥꯅꯦ ꯌꯥꯝ ꯆꯨꯝꯃꯦ
ꯉꯁꯤꯗꯤ ꯌꯨꯝ ꯑꯗꯨꯝ ꯂꯩꯔꯕ꯭ꯔ ꯅꯪꯗꯤ
ꯑꯩ ꯉꯁꯥꯏꯗꯣ ꯊꯕꯛ ꯑꯃ ꯆꯠꯂꯦ
ꯀꯔꯤ
' ' ꯎꯝ ꯀꯩ ꯍꯥꯏꯁꯤꯔꯥ ꯒꯥꯔꯤ ꯁꯦꯝꯕ ꯆꯠꯄ
ꯅꯣꯏ ꯑꯗꯨꯗꯤ ꯅꯣꯡ ꯆꯨꯗꯕ꯭ꯔꯣ
ꯉꯁꯥꯏꯗꯣ ꯐꯖꯅ ꯆꯨꯔꯝꯝꯕꯅꯤ ꯍꯧꯖꯤꯛꯇꯤ ꯇꯣꯛꯈ꯭ꯔꯤꯗ
ꯎꯝ ꯅꯣꯡ ꯀꯟꯅ ꯆꯨꯕ꯭ꯔꯥ ꯅꯣꯏꯗꯗꯤ
ꯍꯣꯏ ꯉꯁꯥꯏꯗꯣ ꯈꯔ ꯀꯟꯕꯅꯤ ꯍꯧꯖꯤꯛꯇꯤ ꯀꯩ ꯍꯥꯏꯁꯤꯔꯥ ꯑꯗꯨꯝ ꯌꯥꯈ꯭ꯔꯦ ꯇꯣꯛꯈ꯭ꯔꯦ
ꯎꯝ
ꯅꯣꯏꯔꯣꯝꯗꯗꯤ
ꯑꯁ ꯅꯣꯡꯁꯤꯀꯣ ꯎꯝ ꯀꯔꯤ ꯍꯥꯏꯁꯤꯔꯥ ꯆꯨꯕꯗꯤ ꯑꯗꯨꯝ ꯈꯔ ꯈꯔ ꯆꯨꯕꯀꯣ ꯑꯗꯣ ꯀꯟꯅ ꯆꯨꯗꯕ
ꯑꯠꯆꯥ ꯅꯣꯡ ꯆꯨꯕꯗ ꯅꯨꯡꯉꯥꯏꯅꯦ ꯍꯥꯏꯗꯤ ꯈꯔ ꯏꯪꯉꯤꯅ
ꯎꯝ ꯇꯨꯝꯕꯁꯨ ꯅꯨꯡꯉꯥꯏꯌꯦ ꯅꯨꯡ
ꯍꯣꯏ
ꯆꯨꯕꯨ ꯆꯨꯔꯗꯤ ꯀꯟꯅ ꯆꯨꯔꯗꯤ ꯐꯥꯗꯣꯏꯕ ꯈꯔ ꯈꯔ ꯑꯗꯨꯝ ꯆꯨꯔ ꯂꯩ
ꯈꯔ ꯈꯔ ꯆꯨꯕꯗꯨꯅ ꯅꯨꯡꯉꯥꯏꯇ꯭ꯔꯣ
ꯑꯗꯨꯕꯨꯗꯤ ꯐꯕ ꯑꯗꯣ ꯎꯝ ꯆꯨꯕ ꯆꯨꯔꯗꯤ ꯑꯗꯨꯝ ꯅꯣꯡ ꯑꯗꯣ ꯌꯥꯝ ꯀꯟꯅ ꯆꯨꯔꯒ ꯑꯃꯨꯛꯀ ꯑꯗꯨꯝ ꯂꯦꯞꯈꯤꯕꯗꯨꯅ ꯐꯗ꯭ꯔꯣ
ꯑꯗꯨꯁꯨ ꯐꯥꯏꯗ ꯐꯕ ꯉꯥꯛꯇꯅꯤꯗ
ꯅꯣꯏꯗꯤ ꯂꯧꯒꯨꯝꯕ ꯎꯗꯕ꯭ꯔꯣ
ꯂꯧ ꯂꯣꯏꯔꯦꯗ ꯍꯧꯖꯤꯛꯇꯤ ꯂꯥꯁ ꯂꯥꯁ ꯍꯞꯇꯥꯗ ꯂꯣꯏꯔꯦ ꯏꯁꯤꯡ ꯏꯁꯤꯡꯒꯤꯗꯣ ꯏꯁꯤꯡꯒꯤ ꯂꯧꯕꯨꯛꯇꯣ ꯍꯜꯂꯣ
ꯇꯥꯕ꯭ꯔꯣ
ꯎꯝ ꯈꯔ ꯅꯨꯡꯉꯥꯏꯇꯕ ꯃꯥꯜꯂꯤꯅꯦ ꯑꯩꯉꯣꯟꯗꯒꯤꯔ ꯅꯪꯒꯤꯔ ꯈꯪꯗ꯭ꯔꯤꯅꯦ
ꯍꯧꯖꯤꯛꯁꯤꯀꯣ ꯅꯨꯡꯉꯥꯏꯇꯦꯀꯣ
ꯅꯨꯡꯉꯥꯏꯇꯦ
ꯎꯝ
ꯑꯗꯣ ꯁꯣꯝꯗꯤ ꯀꯔꯤ ꯀꯔꯤ ꯇꯧꯔꯒ ꯂꯩꯔꯦ
ꯉꯁꯤꯗꯤ ꯑꯗꯨꯝ ꯏꯪꯈꯣꯜꯗ ꯆꯠꯂꯦ ꯉꯁꯤꯗꯤ ꯑꯗꯨꯒ ꯁꯥꯃꯥꯔꯣꯏꯒꯨꯝꯕ ꯈꯔ ꯊꯤꯔꯒ ꯑꯗꯨꯝ ꯄꯣꯠ ꯆꯩꯗꯣ ꯃꯥꯜꯂꯒ ꯂꯩ
ꯑꯠꯁꯥ
ꯌꯣꯟꯅꯕ ꯑꯗꯣ ꯑꯩꯅꯗꯤ ꯌꯣꯜꯗꯦꯗ ꯑꯩꯈꯣꯏ ꯏꯃꯥꯅ ꯌꯣꯜꯂꯤꯗ
ꯑꯠꯁꯥ ꯌꯥꯏꯅꯦ ꯈꯨꯟꯗ ꯂꯩꯕ꯭ꯔꯅꯦ ꯍꯜꯂꯣ ꯇꯥꯕ꯭ꯔꯣ ꯍꯜꯂꯣ ꯇꯥꯕ꯭ꯔꯣ
ꯇꯥꯕ꯭ꯔꯣ
ꯑꯥꯏ ꯇꯥꯏ ꯍꯧꯖꯤꯛꯇ ꯇꯥꯏ
ꯑꯁ ꯀꯔꯤ ꯇꯧꯔꯤꯅꯣꯕ ꯅꯪꯕꯨ ꯇꯨꯃꯤꯟꯅ ꯂꯩꯗꯣ
ꯑꯦ ꯑꯩꯁꯨ ꯍꯪꯒꯦ ꯇꯧꯕꯅꯤꯅꯦ ꯅꯪꯉꯣꯟꯗ
ꯎꯝ ꯎꯝ ꯎꯝ
ꯑꯩꯅ ꯁꯣꯝꯗ ꯍꯜꯂꯣ ꯍꯜꯂꯣ ꯇꯥꯕ꯭ꯔꯣ ꯇꯥꯕ꯭ꯔꯣ ꯍꯥꯏꯅ ꯃꯔꯤ ꯃꯉꯥ ꯁꯨꯔꯦ ꯉꯥꯡꯕ
ꯎꯝ ꯑꯩꯉꯣꯟꯗ ꯁꯛꯇꯥ ꯇꯥꯗꯦ ꯑꯩꯅꯗꯤ ꯅꯪ ꯑꯗꯨꯝ ꯀꯥꯎꯔꯒ ꯂꯩꯕ
ꯑꯩꯁꯨ ꯀꯧꯕꯅꯦ ꯁꯨꯇꯥ ꯇꯥꯗꯦ
ꯎꯝ
ꯀꯩꯅꯣ ꯀꯔꯤ ꯑꯃꯗꯤ ꯁꯣꯏꯔꯝꯅꯤꯗ
ꯎꯝ
ꯅꯦꯠꯋꯥꯛꯅꯔ ꯈꯪꯗ꯭ꯔꯦ
ꯑꯣꯏꯔꯝꯅꯤ
ꯈꯨꯨꯟꯗ꯭ꯔꯣ ꯁꯣꯝꯗꯤ
ꯍꯣꯏ
ꯑꯗꯨ ꯑꯩꯁꯨ ꯈꯨꯟꯗ ꯂꯩꯌꯦ ꯍꯣꯏ
ꯎꯝ
ꯍꯟꯗꯛꯇꯒꯤ ꯀꯔꯤꯒꯤ ꯍꯥꯏꯁꯤꯔꯥ ꯀꯣꯂꯦꯖ ꯑꯁ ꯒ꯭ꯔꯦꯖꯨꯋꯦꯠ ꯑꯦꯝ ꯑꯦ ꯃꯥꯁꯇꯔ ꯂꯣꯏꯔꯕꯅꯦ ꯁꯣꯝꯗꯤ ꯍꯜꯂꯣ ꯍꯜꯂꯣ ꯇꯥꯕ꯭ꯔꯣ ꯇꯥꯕ꯭ꯔꯣ
ꯎꯝ ꯇꯥꯏ
ꯍꯥ ꯂꯨꯏꯅꯦ ꯄꯨꯟꯁꯤꯁꯦ
ꯀꯥꯔꯤꯕꯨꯅꯣ ꯍꯥꯏꯁꯦ
ꯍ
ꯇꯥꯗꯕꯗꯣ ꯂꯨꯢꯌꯦ ꯍꯥꯏꯕ
ꯃꯥꯅꯦ ꯑꯁ ꯌꯥꯝ ꯁꯥꯎꯅꯤꯡꯉꯤꯗ ꯑꯩ
ꯎꯝ ꯍꯧꯖꯤꯛꯇꯤ ꯑꯩ ꯅꯠꯇ꯭ꯔꯦꯀꯣ ꯀꯧꯁꯤ ꯀꯩꯁꯨ ꯇꯧꯔꯣꯏ ꯍꯥꯏꯅ ꯈꯜꯂꯁꯤꯗ ꯍꯜꯂꯣ
ꯔꯣ
ꯇꯥꯕꯔꯣ
ꯎꯝ ꯑꯣ
ꯎꯝ
ꯂꯣꯏꯅꯃꯛ ꯇꯥꯗ꯭ꯔꯁꯨ ꯈꯔ ꯈꯔ ꯑꯗꯨꯝ ꯇꯥꯕꯗꯣ ꯋꯥꯈꯜ ꯇꯥꯅꯔꯁꯦꯅ
ꯐꯩꯅꯦ ꯑꯗꯨꯗꯤ ꯍꯌꯦꯡꯗꯤ ꯁꯟꯗꯦ ꯆꯥꯔꯖ ꯀꯥꯒꯗ꯭ꯔꯣ